ꯑꯣꯛ
ꯍꯜꯂꯣ
ꯍꯥꯥ
ꯍꯜꯂꯣ ꯇꯥꯕ꯭ꯔꯣ
ꯑꯥ ꯑ ꯇꯥꯏꯌꯦ
ꯎꯝ ꯀꯩꯗꯕꯔꯤꯅ
ꯀꯩꯁꯨ ꯇꯧꯗꯦꯌꯦ ꯁꯨꯝ ꯂꯩꯔꯝꯕꯅꯦ ꯅꯪꯗꯦ
ꯑꯩꯁꯨꯊꯨꯝ ꯑꯗꯨꯝ ꯂꯩꯔꯤꯗ ꯆꯖꯥꯔꯕꯣ
ꯑꯣ ꯁꯤ ꯆꯥꯕꯅꯒꯦ
ꯍꯣꯏ ꯆꯥꯔꯦ ꯑꯩꯁꯨ ꯀꯦꯟꯁꯥꯡ ꯆꯥꯒꯦ
ꯑꯩꯈꯣꯏ ꯉꯁꯤꯗꯣ ꯏꯔꯣꯝꯕꯀ ꯀꯥꯡꯍꯧꯒ ꯇꯧꯋꯦ ꯅꯣꯏꯒꯤꯗꯤ
ꯑꯩꯈꯣꯏꯅ ꯀꯥꯡꯁꯣꯏꯒ ꯏꯔꯣꯟꯕꯒ ꯁꯤꯡꯁꯤꯡꯒ ꯃꯔꯨꯞ ꯈꯛꯇꯪꯅꯦ ꯑꯁꯥꯕ ꯉꯥꯛꯇ ꯁꯥꯏ ꯃ ꯑꯁꯥꯕꯉꯥꯛ ꯍꯣꯏ ꯍꯥꯎꯋꯦ ꯌꯥꯕ ꯇꯥꯔꯔꯦ
ꯑ
ꯀꯥꯏ ꯀꯥꯏ ꯆꯥꯏꯀꯦ
ꯏꯦ ꯑꯩꯗꯣ ꯀꯣꯂꯦꯖꯇ ꯂꯩꯌꯦꯕꯀꯣ ꯀꯣꯂꯦꯖ ꯀ꯭ꯂꯥꯁ ꯌꯥꯎꯕ ꯆꯠꯂꯦꯕ
ꯍꯣꯏ
ꯑꯗꯨꯅ ꯀꯣꯂꯦꯖꯇ ꯂꯩꯔꯤ
ꯖꯦꯛꯁꯣ
ꯑꯥ ꯑꯥ ꯍꯧꯖꯤꯛꯁꯦ ꯂꯩꯔꯤꯌꯦ
ꯑꯣ ꯎꯅꯨꯡꯉꯥꯏꯅꯦꯅꯦ ꯑꯩꯗꯤ ꯌꯗꯗꯑꯦ ꯎꯝ ꯝꯁꯥ ꯌꯥꯝ ꯁꯥꯕ꯭ꯔꯥ ꯉꯁꯤꯦ
ꯑ ꯅꯨꯡꯁꯥ ꯌꯥꯝ ꯁꯥꯏꯌꯦ ꯀꯣꯂꯦꯖꯇ ꯑꯩꯗꯣ ꯀ꯭ꯂꯥꯁ ꯆꯠꯄꯗꯣ
ꯍꯣꯏ
ꯁꯥꯃꯟꯕꯒꯤꯀꯣ ꯀ꯭ꯂꯥꯁꯇꯣ ꯌꯥꯎꯐꯝꯗꯦ ꯑꯗꯣ ꯀ꯭ꯂꯥꯁꯇꯁꯨ ꯌꯥꯎ ꯀꯣꯂꯦꯖ ꯑꯦꯛꯖꯥꯝꯗꯣ ꯌꯥꯝꯅ ꯀꯩꯅꯣ ꯇꯧꯗ꯭ꯔꯦꯗꯅ ꯏꯁꯥꯒꯤ ꯏꯟꯇꯤꯇ꯭ꯌꯨꯠꯇ ꯊꯥꯖꯅ ꯑꯩꯒꯤ ꯀ꯭ꯂꯥꯁꯇꯨꯁꯨ ꯌꯥꯎꯗ ꯌꯥꯗꯕ
ꯎ ꯂꯥꯏꯁꯨꯅꯦ ꯑꯩ ꯌꯥꯝ ꯁꯥꯏꯌꯦ ꯉꯁꯥꯏ ꯉꯁꯥꯏꯗ ꯁꯣꯄꯤꯡ ꯇꯧꯒꯦ ꯆ ꯁꯣꯛꯀꯦ ꯇꯧꯅꯤꯕ ꯍꯧꯖꯤꯛꯐꯥꯎ ꯊꯣꯛꯇ꯭ꯔꯤꯌꯦ ꯍꯧꯖꯤꯛꯐꯥꯎ ꯂꯩꯔꯤꯦ ꯈꯣꯠꯇꯕꯤꯗ ꯁꯥꯕꯒꯤ ꯁꯥꯔꯗꯤꯀꯣ ꯊꯣꯛꯄ ꯍꯥꯏꯁꯨ ꯉꯝꯅ ꯉꯝ ꯅꯣꯡ ꯆꯨꯔꯗꯤ ꯈꯔ ꯐꯥꯔꯦ ꯃꯤꯅ ꯁꯤꯡꯅꯗꯦ ꯃꯤ ꯈꯔ ꯍꯥꯏꯅꯗꯤ ꯑꯗꯨꯝ ꯍꯥꯏꯌꯦ ꯅꯁꯨꯨꯑꯦ ꯀꯦ ꯁꯣꯛꯅꯤꯡꯗꯦ ꯑꯗꯨꯃꯥꯏ ꯇꯧꯋꯦ ꯍꯥꯏꯅ ꯑꯩꯗꯤ ꯅꯣꯡ ꯆꯨꯁꯦ ꯌꯥꯝ ꯄꯥꯝꯃꯦꯒ ꯍꯥꯏꯕꯗꯤ ꯁꯥꯕꯗꯣ ꯊꯣꯛꯅꯤꯡꯗꯕꯗꯣ꯫ ꯋꯥꯏꯌꯦꯕꯀꯣ ꯍꯛꯆꯥꯡꯁꯨ
ꯃꯥꯅꯦ ꯃꯥꯅꯦ
ꯋꯥꯏꯌꯦ
ꯅꯣ ꯃꯥ ꯅꯣ ꯁꯥꯕꯒꯗꯤ ꯅꯣꯡ ꯆꯨꯔꯒ ꯊꯣꯛꯈꯤꯕꯅ ꯍꯦꯟꯅ ꯐꯔꯦꯀꯣ꯫
ꯃꯥꯅꯦ
ꯏꯪꯉꯗꯤ ꯋꯥꯈꯜꯁꯨ ꯈꯔ ꯏꯪ ꯇꯞꯄꯦ ꯁꯥꯔꯗꯤ ꯋꯥꯈꯜ ꯄꯩꯁꯥ ꯁꯥꯅ ꯅꯪꯒꯤ ꯌꯨꯝ ꯍꯜꯂꯛꯑꯒ ꯀꯩꯗꯧꯔꯤꯅꯤ
ꯁꯤꯗꯒꯤ ꯉꯥꯏꯍꯥꯛꯇꯪ ꯂꯩꯔꯒ ꯌꯨꯝꯍꯜꯂꯅꯤ ꯑꯗꯨ ꯌꯨꯝꯍꯜꯂꯒ ꯋꯥꯔꯕꯅꯤꯅ ꯉꯍꯥꯛꯇꯪ ꯄꯣꯊꯥꯔꯅꯤ ꯑꯗꯨꯒ ꯑꯩꯈꯣꯏꯒꯤ ꯀ꯭ꯂꯥꯁꯇ ꯁꯨꯝ ꯄ꯭ꯔꯣꯖꯦꯛ ꯋꯥꯔꯛ ꯃꯆꯥ ꯃꯆꯥ ꯑꯦꯁꯥꯏꯟꯃꯦꯟꯒꯨꯝꯕ ꯄꯤꯔꯛꯑꯦꯕꯀꯣ
ꯍꯣꯏ
ꯑꯗꯨꯨꯕꯣ ꯂꯣꯏꯁꯤꯜꯂꯅꯤ ꯑꯗꯨꯒ ꯅꯨꯃꯤꯗꯥꯡ ꯇꯥꯔꯛꯑꯀꯥꯟꯗ ꯆꯥꯛ ꯏꯁꯤꯡ ꯊꯣꯡꯉꯅꯤ ꯑꯗꯨꯒ ꯉꯁꯥꯏ ꯂꯩꯈꯤꯕ ꯏꯁꯥꯃꯛꯈꯩꯗꯣ ꯇꯧꯊꯣꯛꯑꯒ ꯄꯣꯊꯥꯕ ꯑꯗꯨꯃꯥꯏꯅ ꯇꯧꯗꯣꯏꯅꯤ ꯅꯪꯒꯤ ꯕꯖꯥꯔ ꯄꯨꯡ ꯀꯌꯥ ꯆꯠꯇꯣꯏꯅꯣ?
ꯑꯩ ꯈꯔ ꯎꯝ ꯉꯥꯏꯍꯥꯛ ꯂꯩꯔꯒ ꯊꯣꯛꯀꯦ ꯇꯧꯕ ꯍꯧꯖꯤꯛꯇꯗꯤ ꯊꯣꯡꯅꯤꯡꯗꯕꯣ ꯉꯥꯏꯍꯥꯛ ꯂꯩꯔꯗꯤ ꯊꯣꯛꯀꯅꯤ꯫
ꯑꯣ
ꯑꯗꯣꯒ ꯅꯪꯒꯤ ꯎꯝ ꯍꯌꯦꯡꯗꯤ ꯀꯔꯤ ꯄ꯭ꯂꯥꯟ ꯂꯩꯒꯦ ꯌꯦꯉꯣ꯫
ꯍꯌꯦꯡꯗꯤ ꯌꯥꯝ ꯊꯣꯏꯗꯣꯛꯄ ꯂꯩꯇꯗꯦ ꯑꯈꯣꯏ ꯏꯃꯥꯟꯅꯕꯤꯈꯩꯗꯣ ꯑꯇꯣꯞꯄ ꯍꯥꯏꯗꯤ ꯃꯄꯥꯟ ꯑꯥꯎꯠꯁꯥꯏꯠ ꯀꯦꯠꯇ ꯆꯠꯅꯕ ꯌꯥꯎꯋꯦꯕꯀꯣ ꯑꯗꯣ ꯃꯣꯏꯗꯣ ꯂꯥꯛꯑꯦꯅ ꯉꯍꯥꯛ ꯀꯨꯟꯖꯦꯅ ꯍꯥꯏꯌꯦ ꯑꯗꯨꯁꯨ ꯄꯨꯜꯂꯨꯔꯅꯤ ꯑꯗꯨꯒ ꯅꯪꯉꯒꯕꯨꯗꯤ ꯀꯣꯂꯦꯖꯇ ꯉꯥꯍꯥꯛ ꯆꯪꯉꯅꯤ ꯑꯗꯨꯃꯥꯏꯅ ꯇꯧꯗꯨꯏꯅꯤ꯫
ꯑꯣ ꯌꯥꯝ ꯐꯩ ꯑꯩꯁꯨ ꯋꯥꯍꯩꯁꯦ ꯁꯇꯦ ꯍꯣꯍꯣꯏ꯫ ꯍꯌꯦꯡꯁꯦ ꯑꯩ ꯀꯩꯅꯣ ꯁꯛꯀꯦ ꯇꯧꯋꯦ ꯏꯃꯥꯟꯕꯤ ꯌꯨꯝꯗ ꯀꯩꯅꯣ ꯃꯣꯏꯅ ꯕꯥꯔꯗꯦꯒꯤ ꯀꯧꯔꯑꯦ ꯁꯀꯦ ꯇꯧꯔꯤꯕ ꯑꯩꯅ
ꯑꯣ ꯑꯗꯨꯗꯤ ꯅꯨꯡꯉꯥꯏꯔꯨꯔꯅꯤꯅꯦ꯫
ꯍꯣꯏ ꯅꯨꯡꯉꯥꯏꯒꯅꯤ ꯉꯥꯏꯕꯒ ꯉꯝꯖꯗꯔ꯭ꯦ
ꯑꯣ ꯃꯤ ꯀꯌꯥ ꯄꯨꯟꯅꯤ ꯍꯥꯏꯒꯦ ꯀ ꯀꯥꯏ ꯀꯥꯏ ꯆꯠꯀꯅꯤꯒ ꯍꯥꯏꯒꯦ?
ꯈꯪꯗ꯭ꯔꯤꯗ ꯍꯨꯏꯆꯦ ꯎꯝ ꯃꯣꯏꯗ ꯑꯣꯏꯅ ꯄꯨꯜꯂꯒ ꯀꯥꯜꯂ ꯈꯪꯅꯤꯉꯥꯏꯅꯤ꯫ ꯃꯤꯗꯤ ꯌꯥꯝꯒꯗꯧ ꯃꯥꯥꯜꯂꯦ ꯍꯥꯏꯕꯁꯦ ꯅꯨꯄꯤ ꯑꯣꯏꯕꯗꯤ ꯅꯨꯄꯤꯗꯤ ꯐ꯭ꯔꯦꯟ ꯌꯥꯝꯅꯤꯅꯀꯣ
ꯑꯥ ꯑꯥ
ꯎꯝ ꯍꯗꯦ ꯑꯗꯣ ꯀꯩꯅꯣꯝꯃ ꯂꯤꯕꯤꯌꯣꯔꯥ?
ꯍꯣ ꯍꯣꯏ ꯍꯥꯏꯔꯛꯑꯣ
ꯑ ꯅꯍꯥꯟꯗꯣ ꯑꯈꯣꯏꯗꯣ ꯎꯝ ꯑꯈꯣꯏ ꯁꯄꯣꯔꯠ ꯂꯩꯌꯦꯕꯀꯣ ꯑꯈꯣꯏꯅꯦ ꯑꯩꯈꯣꯏꯒꯤ ꯂꯩꯀꯥꯏꯗ ꯂꯩꯕ ꯑꯗꯣ ꯌꯥꯝꯅ ꯅꯨꯡꯉꯥꯏꯌꯦ ꯇꯣꯔꯅꯥꯃꯦꯟꯗꯣ ꯀꯩꯒꯤꯅꯣ ꯍꯥꯏꯗꯤ ꯕꯣꯂꯤꯕꯣꯜ ꯒꯤꯗꯣ ꯌꯦꯒꯣꯒꯤ ꯌꯥꯝ ꯄꯥꯝꯃꯦꯕꯀꯣ ꯅꯪꯁꯨ ꯄꯥꯝꯕ꯭ꯔꯥ?
ꯕꯣꯂꯤꯕꯣꯜ ꯄꯥꯝꯗꯤ ꯄꯥꯝꯃꯦ ꯑꯗꯨ ꯁꯥꯟꯅꯕꯗꯤ ꯍꯩꯇꯦ꯫
ꯎꯝ ꯑꯩꯁꯨ ꯁꯥꯟꯅꯕꯁꯦ ꯀꯌꯥꯝꯗꯤ ꯍꯩꯇꯦ ꯑꯗꯨ ꯑꯣꯏꯔꯁꯨ ꯀꯩꯅꯣ ꯑꯩꯈꯣꯏꯒꯤ ꯐ꯭ꯔꯦꯟꯁꯤꯡꯅ ꯑꯗꯨꯝ ꯇꯥꯛꯄꯤꯌꯦ ꯑꯩ ꯏꯃꯥꯟꯕꯤꯁꯤꯡꯅ ꯌꯥꯝ ꯅꯨꯡꯉꯥꯏꯌꯦ ꯑꯗꯣ ꯃꯣꯏꯒꯤ ꯃꯃꯥꯈꯣꯏ ꯕꯕꯥꯈꯣꯏꯗꯤ ꯌꯥꯔꯦꯕꯀꯣ ꯁꯤꯅꯕ ꯊꯣꯛ ꯀꯣ ꯑꯗꯨꯒꯨꯝꯕꯗꯣ ꯌꯨꯝ ꯈꯗ ꯂꯩꯕꯗꯤ ꯌꯥꯝ ꯐꯠꯇꯦꯅꯀꯣ ꯃꯄꯥꯟ ꯊꯣꯛꯄ ꯑꯗꯨꯒꯨꯝꯕ ꯇꯧ ꯑꯗꯨ ꯌꯥꯝ ꯐꯩꯌꯦ ꯀꯣ
ꯍꯣꯏ ꯍꯣꯏ ꯐꯩꯌꯦ ꯐꯩꯌꯦ꯫
ꯃꯣꯏꯕꯨ ꯃꯥꯕꯨꯗꯤ ꯊꯣꯛꯍꯟꯈꯤꯗꯕ ꯑꯗꯨ ꯑꯣꯏꯔꯁꯨ ꯀꯩꯗꯤ ꯎꯄꯥꯏ ꯂꯩꯛꯑꯦ ꯑꯗꯨꯝ ꯊꯣꯛꯈ꯭ꯔꯦ ꯑꯗꯨ ꯅꯨꯃꯤꯠꯇꯗꯤ ꯑꯗꯨꯒ
ꯑꯣ
ꯍꯂꯛ ꯑ ꯀꯟꯗ ꯁꯤꯁꯦ ꯋꯥꯊꯤ ꯆꯥꯗꯣꯏ ꯃꯥꯂꯦ꯫ ꯑꯗꯨ ꯑꯣꯏꯔꯁꯨ ꯍꯌꯦꯡꯖꯦ ꯑꯃꯨꯛꯀ ꯄ꯭ꯂꯥꯟ ꯂꯩꯌꯦ ꯈꯣꯏ ꯆꯠꯅꯤꯉꯥꯏꯗꯣ꯫ ꯑꯗꯣ ꯑꯃꯨꯛ ꯆꯠꯀꯅꯤ ꯑꯗꯁꯨ ꯃꯣꯏ ꯃꯃꯥ ꯈꯣꯏ ꯕꯥꯕꯥ ꯈꯣꯏ ꯌꯥꯗꯁ ꯍꯣꯏ ꯃꯥꯟꯅꯦ ꯍꯨꯖꯤꯛ ꯀꯥꯟꯖꯦ ꯅꯪꯒꯤ ꯍꯟꯗꯛ ꯀꯥꯡꯗꯤꯀꯣ ꯈꯪꯅꯤ
ꯑꯅꯤ ꯍꯧꯖꯤꯛ ꯀꯣꯏꯕ ꯂꯥꯡ ꯎꯝ ꯑꯩꯕꯨꯗꯤ ꯌꯥꯝ ꯀꯩ ꯍꯥꯏꯗꯣꯏꯅꯣ ꯈꯪꯗꯦ ꯑꯩꯗꯣ ꯇꯨꯋꯦꯜꯐ ꯂꯣꯏꯔꯒ ꯀꯣꯂꯦꯖ ꯀꯥꯕ ꯍꯧꯔꯛꯄꯗ ꯉꯥꯏꯔꯤꯕꯣ ꯀꯣ ꯌꯥꯝ ꯑꯉꯥꯡ ꯑꯣꯏꯔꯤꯗ ꯑꯩꯕꯨꯗꯤ ꯌꯥꯝ ꯁꯦꯅꯤꯌꯔꯕꯨꯗꯤ ꯅꯠꯇꯦ ꯑꯗꯣ ꯀꯣꯂꯦꯖꯁ ꯏꯍꯥꯟ ꯍꯥꯟꯅ ꯀꯥꯕꯗ ꯑꯅꯧꯕ ꯃꯐꯝ ꯑꯣꯏꯕꯒꯤ ꯀꯅꯥꯝ ꯈꯪꯅꯗꯦꯕ
ꯑꯣ
ꯑꯗꯨꯅ ꯏꯍꯥꯟ ꯍꯥꯟꯕꯗꯤꯅꯦ ꯌꯥꯝ ꯅꯨꯡꯉꯥꯏꯇꯦ ꯀꯣꯂꯦꯖꯀ ꯆꯠꯂꯣ ꯍꯥꯏꯕꯁꯦ ꯆꯠꯅꯤꯡꯗꯕꯗꯣ ꯍꯥꯏꯗꯤ ꯑꯩꯒꯤꯗꯤ ꯏꯃꯥꯟꯅꯕꯤ ꯑꯝꯇ ꯂꯩꯇꯕꯒꯤꯀꯣ
ꯎꯝ
ꯑꯗꯨꯃꯥꯏꯅ ꯇꯧꯔꯦ ꯑꯗꯨꯒ ꯍꯧꯖꯤꯛꯇꯤ ꯈꯔꯗꯤ ꯑꯗꯨꯝ ꯅꯨꯡꯉꯥꯏꯔꯛꯑꯦ ꯈꯔ ꯈꯔ ꯑꯩꯈꯣꯏꯒꯤ ꯑꯩꯅ ꯂꯧꯔꯤꯕ ꯁꯕꯖꯦꯛꯇꯨꯒꯤ ꯃꯤ ꯏꯃꯥꯟꯅꯕꯤ ꯈꯔ ꯑꯗꯨꯝ ꯇꯤꯟꯅꯔꯦꯗꯅ
ꯑꯥ
ꯑꯗꯨꯅ ꯈꯔ ꯅꯨꯡꯉꯥꯏ ꯔꯦ ꯑꯗꯨꯒ ꯑꯩꯗꯣ ꯔꯦꯟꯇ ꯂꯩꯅꯤꯡꯉꯦꯕ ꯌꯨꯝꯗ ꯂꯩꯕꯗꯣ ꯀꯣ ꯍꯥꯏꯗꯤ ꯊꯣꯛꯄ ꯌꯥꯔꯒꯁꯨ ꯈꯔꯇꯪꯗꯤ ꯂꯞꯄꯦ ꯑꯩꯈꯣꯏ ꯃꯃꯥꯍꯣꯏ ꯂꯩꯕꯅꯤꯅ ꯊꯣꯛꯄ ꯌꯥꯏ ꯌꯥꯗꯦ ꯍꯥꯏꯗꯣꯏ ꯁꯔꯨꯛꯀꯤ ꯔꯦꯟꯠꯇ ꯂꯩꯔꯗꯤ ꯑꯩꯅ ꯊꯣꯛꯅꯤꯡꯉꯦ ꯊꯣꯛꯇꯣꯏꯅꯤ ꯑꯗꯨꯅ ꯅꯨꯡꯉꯥꯏꯗꯅ ꯑꯗꯨꯏꯗꯤ ꯑꯩꯁꯨ ꯔꯦꯟ ꯑꯃ ꯊꯤ ꯊꯤꯔꯒ ꯂꯩꯒꯦꯅꯗꯤ ꯈꯜꯂꯦ ꯁꯨꯝ ꯑꯩꯒꯤ ꯄ꯭ꯂꯥꯟꯗ ꯀꯣ
ꯎꯝ ꯅꯪꯒꯤ ꯅꯊꯟꯗ ꯑꯗꯨꯝ ꯂꯩꯕꯗꯣ ꯀꯩꯅꯣ ꯇꯧꯅꯦ ꯆꯥꯛ ꯊꯣꯡꯕ ꯑꯗꯨꯒꯨꯝꯕ ꯌꯥꯝ ꯆꯪꯕꯅꯦ
ꯍ ꯍꯣꯏ ꯇꯜꯂꯦ ꯑꯌꯨꯛꯇꯒ ꯑ ꯆꯥꯛꯁꯦ ꯑꯝꯇ ꯊꯣꯡꯕꯤꯔꯨ ꯂꯥꯛꯑꯣ ꯃꯃꯥꯍꯣꯏ ꯊꯕꯛ ꯂꯩꯔꯦꯒ ꯍꯥꯏꯔꯗꯤ ꯉꯥ ꯇꯜꯂꯦ ꯍꯥꯏꯕꯁꯨ ꯌꯥꯗꯕ ꯑꯗꯨꯅ ꯋꯥꯔꯦ
ꯌꯨꯝꯒꯤ ꯃꯤꯒꯅꯦ ꯂꯩꯃꯤꯟꯅꯗꯕꯁꯦ ꯈꯔꯗꯤ ꯋꯥꯏꯌꯦ ꯇꯟꯁꯨ ꯇꯜꯂꯦ ꯊꯕꯛ ꯋꯥꯔꯕ ꯍꯥꯜꯂꯛ ꯑꯁꯨ ꯃꯣꯏꯅ ꯑꯗꯨꯝ ꯊꯣꯡꯕꯤꯌꯦ ꯆꯥꯔꯦ ꯑꯩꯈꯣꯏꯗꯤ ꯆꯥꯕ ꯂꯣꯏꯔꯒ ꯑꯗꯨꯝ ꯇꯨꯝꯃꯦ ꯃꯣꯏꯒ ꯂꯩꯔꯦ ꯏꯌꯥꯝꯕꯒ ꯂꯩꯔꯗꯤ ꯑ ꯩꯈꯣꯏꯅ ꯇꯧꯒꯗꯧꯕꯁꯤꯅ ꯑꯩꯈꯣꯏꯅ ꯂꯣꯏꯅ
ꯍꯥ ꯑꯥ ꯑꯗꯨ ꯅꯪꯗꯤ ꯌꯨꯝꯗ ꯂꯩꯔꯤꯔꯣ ꯅꯠꯇ꯭ꯔꯒꯅ ꯃꯄꯥꯟꯗ ꯂꯩꯕ꯭ꯔꯣ
ꯑꯩ ꯌꯨꯝ ꯌꯨꯝꯗ ꯑꯗꯨꯝ ꯂꯩꯔꯒꯦ ꯀꯦꯝꯁꯨ ꯊꯣꯛꯇꯦꯗ ꯀꯦꯝꯁꯨ ꯇꯧꯗꯦ ꯗꯨꯝ ꯂꯩꯌꯦ ꯑꯗꯣ ꯀꯩꯅꯣ ꯎ ꯅꯍꯥꯟꯗꯣ ꯀꯣꯏꯔꯦꯡꯒꯨꯝꯕꯗꯣ ꯑꯃ ꯂꯩꯔꯦꯕꯀꯣ ꯂꯨꯍꯣꯡꯕꯩ ꯆꯥꯛꯇꯣ ꯌꯥꯝ ꯅꯨꯡꯉꯥꯏꯔꯦ ꯃꯤ ꯈꯨꯌꯥꯝ ꯑꯃ ꯍꯟꯗꯛ ꯃꯤ ꯌꯥꯝꯃꯤ ꯂꯥꯛꯄ ꯍꯥꯏꯕꯗꯤ ꯎꯝ ꯃꯣꯏ ꯃꯣꯏ ꯔꯨꯝ ꯂꯩꯅꯕꯒꯤꯀꯣ ꯍꯟꯅꯈꯤꯗꯦ
ꯑꯧ ꯑꯧ
ꯌꯥꯝ ꯐꯩ ꯌꯥꯝ ꯅꯨꯡꯉꯥꯏꯌꯦ ꯑꯗꯨꯒꯤꯗꯤ ꯃꯤ ꯌꯥꯝ ꯂꯥꯛꯑꯦ ꯌꯥꯝ ꯄꯨꯜꯂꯦ ꯑꯗꯨꯒ ꯃꯤꯁꯤꯡꯅꯁꯨ ꯑꯗꯨꯝ ꯋꯥꯔꯤ ꯁꯥꯕꯗꯣ ꯌꯥꯝ ꯅꯨꯡꯉꯥꯏꯌꯦ ꯃꯤ ꯌꯥꯝ ꯀꯥꯗ ꯑꯣꯏꯅ ꯃꯤ ꯌꯥꯝ ꯂꯥꯛꯑꯦ ꯑꯩꯈꯣꯏꯒꯤꯗꯣ ꯌꯥꯝ ꯅꯨꯉꯥꯏꯌꯦꯕ ꯑꯗꯨ ꯀꯣ
ꯑꯥ
ꯎꯝ ꯀꯩꯅꯣ ꯑꯩ ꯀꯩꯅꯣꯝꯃꯥ ꯍꯥꯏꯒꯦ ꯍꯌꯣ ꯆꯥꯛ ꯌꯦꯟꯁꯥꯡ ꯊꯣꯡꯕꯗꯤ ꯍꯥꯏꯔꯕ꯭ꯔꯥ ꯅꯪꯗꯤ
ꯆꯥꯛ ꯌꯦꯟꯖꯥꯡ ꯊꯣꯡꯕ ꯏꯟꯖꯥꯡ ꯌꯥꯝ ꯑꯍꯥꯎ ꯑꯍꯥꯎꯕꯗꯤ ꯊꯣꯡꯕ ꯊꯣꯡꯕ ꯍꯩꯇꯦ ꯑꯗꯣ ꯈꯇꯪ ꯑꯔꯥꯏꯕꯗꯤ ꯍꯩꯌꯦ
ꯎꯝ ꯑꯩꯁꯨꯅꯦ ꯑꯂꯥꯏꯕ ꯈꯇꯪꯗꯤ ꯍꯩꯔꯦ
ꯌꯦꯟ ꯀꯩꯀꯩ ꯊꯧꯒꯦꯗ ꯍꯩꯕ꯭ꯔꯣ
ꯎꯝ ꯀꯌꯥ ꯍꯩꯇꯦꯗ ꯆꯝꯊꯣꯡꯒꯨꯝꯅ ꯊꯣꯡꯒꯦ ꯍꯥꯏꯔꯗꯤ ꯍꯩꯔꯦ ꯑꯗꯣ ꯊꯥꯎꯒꯨꯝꯕ ꯀꯩꯔꯤ ꯀꯔꯥ ꯍꯥꯞꯄꯗꯣ ꯑꯗꯨꯗꯤ ꯍꯩꯗꯦ
ꯑꯣ ꯑꯩꯁꯨ ꯍꯩꯇꯦ ꯑꯩ ꯌꯦꯟ ꯊꯣꯡꯕꯤꯁꯨ ꯍꯩꯇꯦ ꯉꯥ ꯊꯣꯡꯕꯤꯁꯨ ꯍꯩꯇꯦ ꯑꯩꯅ ꯍꯩꯕꯁꯦ ꯏꯔꯣꯝꯕ ꯍꯋꯥꯏ ꯀꯥꯡꯁꯣꯏ ꯀꯥꯡꯍꯧ ꯁꯤꯃꯛ ꯉꯥꯏꯔꯦ ꯑꯩꯅ ꯍꯩꯔꯤꯁꯦ
ꯑꯗꯨ ꯑꯣꯏꯔꯁꯨ ꯌꯥꯝ ꯐꯩꯌꯦꯅ ꯉꯁꯥꯏꯗ ꯂꯩꯔꯁꯨ ꯌꯥꯔꯅꯤ ꯁꯤ ꯍꯩꯔꯗꯤ ꯑꯍꯥꯎꯕꯁꯤꯡꯁꯦ ꯆꯥꯅꯤꯡꯉꯥꯗꯤ ꯑꯗꯨꯝ ꯗꯨꯀꯥꯟꯗꯩ ꯂꯩꯔꯒ ꯆꯥꯕ ꯌꯥꯏꯌꯦꯅ ꯎꯝ ꯎꯝ ꯑꯗꯨꯃꯥꯏꯅ ꯇꯧꯕ ꯌꯥꯏꯌꯦ
ꯎ
ꯗꯨꯀꯥꯟꯗꯩ ꯂꯩꯔꯒ ꯊꯣꯡꯉꯥꯒ ꯆꯥꯕꯗꯨꯅ ꯈꯔ ꯁꯦꯞ ꯑꯣꯏꯌꯦ ꯍꯥꯏꯕꯗꯤ ꯒꯦꯠꯁꯨ ꯑꯗꯨꯝ ꯇꯥꯡꯕꯅꯤꯅꯀꯣ
ꯑꯥ
ꯈ꯭ꯔ ꯑꯗꯨꯝ ꯁꯦꯞ ꯇꯧꯕ ꯌꯥꯒꯅꯤ ꯑꯗꯣ ꯅꯪꯗꯤ ꯁꯟꯗꯦ ꯅꯨꯃꯤꯠꯇꯥꯅ ꯀ꯭ꯔꯤ ꯀ꯭ꯔꯤ ꯇꯧꯒꯦ
ꯁꯟꯗꯦ ꯅꯨꯃꯤꯠꯇꯥꯗꯤꯀꯣ ꯑꯌꯥꯝꯕꯗꯤ ꯊꯕꯛ ꯍꯥꯏꯗꯤ ꯑꯇꯩ ꯃꯇꯝꯗꯗꯤ ꯀꯣꯂꯦꯖꯀꯤ ꯀꯩ ꯀꯩ ꯆꯠꯄ ꯈꯣꯠꯄ ꯇꯧꯕꯅꯤꯅ ꯁꯟꯗꯦ ꯅꯨꯃꯤꯠꯇꯗꯤ
ꯎꯝ
ꯊꯦꯡꯅ ꯍꯧꯒꯠꯂꯥꯅꯤ ꯍꯧꯒꯠꯂꯛꯑꯒ ꯐꯤ ꯀꯩ ꯀꯩ ꯀꯩ ꯈꯔ ꯑꯃꯣꯠꯄ ꯂꯩꯔꯒꯗꯤ ꯁꯨꯗꯣꯛꯑꯅꯤ ꯑꯗꯨꯒ ꯃꯥꯃꯥ ꯍꯣꯏꯅ ꯆꯥꯛ ꯊꯣꯡꯕꯤꯔꯗꯤ ꯆꯥꯛ ꯀꯩꯩꯗꯣ ꯆꯥꯔꯒ ꯄꯣꯠꯊꯥꯔꯅꯤ ꯑꯗꯣ ꯑꯌꯥꯝꯕꯗꯗꯤ ꯁꯟꯗꯦꯗꯣ ꯑꯗꯨꯝ ꯏꯃꯥꯟꯅꯕꯤꯒꯩ ꯄꯨꯟꯕ ꯈꯣꯠꯄ ꯀꯣꯏꯕ ꯆꯠꯁꯦ ꯈꯣꯠꯁꯦ ꯍꯥꯏꯕ ꯂꯩꯗꯅ ꯑꯗꯨꯃꯥꯏꯅ ꯆꯠꯄ ꯌꯥꯎꯋꯤ ꯑꯗꯣ ꯍꯣꯏ ꯑꯗꯨꯃꯥꯏꯅꯗꯤ ꯈꯔꯥꯗꯤ ꯇꯧꯋꯦ
ꯑꯩꯁꯨꯨꯅꯦ ꯈꯪꯗꯦꯗ ꯁꯟꯗꯦꯗꯥ ꯑꯣꯏꯔꯗꯤ ꯑꯩꯈꯣꯏ ꯍꯥꯏꯕꯗꯤ ꯁꯟꯗꯦ ꯌꯧꯔꯣꯏ ꯀꯩꯅꯣ ꯃꯟꯗꯦꯗꯥꯒꯤ ꯍꯧꯔꯒ ꯁꯦꯠꯈꯤꯕ ꯗ꯭ꯔꯦꯁ ꯁꯤꯡꯗꯣ ꯂꯣꯏꯅ ꯁꯨꯗꯣꯛ ꯍꯟꯅꯤ ꯑꯗꯨꯒ ꯌꯨꯝꯒꯨꯝꯕ ꯁꯦꯡꯇꯣꯛ ꯈ꯭ꯔꯅꯤ ꯑꯗꯨꯃꯥꯏꯅ ꯇꯧꯋꯦ ꯑꯩꯁꯨ ꯑꯗꯨꯒ ꯑꯗꯨꯒꯨꯝꯕ ꯇꯧꯕ ꯂꯣꯏꯔꯗꯤ ꯅꯨꯄꯤꯒꯤ ꯍꯧꯅꯕꯤꯗꯣ ꯁꯤꯡꯖꯨꯗ ꯑꯃꯨꯛ ꯇꯧꯔꯥꯅꯤ
ꯑꯥ
ꯁꯟꯗꯦꯗꯥ ꯑꯗꯨꯝ ꯇꯧꯔꯗꯤ ꯑꯁ ꯌꯥꯝ ꯅꯨꯡꯉꯥꯏꯌꯦ ꯑꯗꯨ ꯑꯣꯏꯔꯒ ꯇꯧꯕꯗꯣ ꯅꯪꯁꯨ ꯃꯤ ꯃꯤꯒ ꯌꯦꯟꯒ ꯄꯥꯝꯔꯝꯅꯤꯀꯣ
ꯍꯣ ꯍꯣꯏ ꯄꯥꯝꯃꯦ
ꯁꯨ ꯄꯥꯝ ꯃꯤ ꯌꯥꯎꯗꯗꯤ ꯌꯥꯗꯦ ꯅꯁꯤꯗꯗ
ꯌꯥꯗꯦ ꯌꯥꯗꯦ ꯍꯥꯎꯗꯣ ꯍꯥꯎꯗꯦ ꯑꯗꯨ ꯌꯥꯎꯔꯒꯅꯦ ꯍꯦꯟꯅ ꯆꯥꯅꯤꯡꯕꯗꯨꯁꯨ ꯐꯥꯎꯋꯤꯗꯅ
ꯍꯣꯏ ꯍꯣꯏ ꯃꯥꯅꯦꯦ ꯑꯗꯨꯅꯤꯗ ꯑꯗꯨ ꯌꯥꯎꯕꯒꯤꯦ ꯍꯦꯟꯅ ꯆꯥꯅꯤꯡꯗ꯭ꯔꯦ ꯑꯗꯨ ꯌꯥꯎꯗꯗꯤ ꯃ ꯃꯍꯥ ꯑꯣꯏꯇꯦ ꯑꯦꯟꯅꯦ ꯍꯥꯏ
ꯍꯣꯏ ꯍꯣꯏ ꯁꯩ
ꯎꯝ ꯇ ꯑꯗꯣ ꯅꯪꯒꯤ ꯑꯗꯨꯝ ꯀ꯭ꯂꯥꯁ ꯑꯗꯨꯝ ꯆꯠꯄꯗꯣ ꯌꯥꯝ ꯅꯨꯡꯉꯥꯏꯔꯕꯅꯦ ꯅꯪ ꯃꯔꯨꯞꯁꯤꯅ ꯑꯗꯨꯝ ꯅꯪ ꯑꯗꯨꯝ ꯆꯠꯊꯣꯛꯄꯗꯣ ꯌꯨꯝꯗꯉꯩꯗꯕꯤꯗ ꯑꯩꯒꯤ ꯐ꯭ꯔꯦꯟꯒ ꯑꯗꯨꯝ ꯀ꯭ꯂꯥꯏ ꯄꯨꯡ ꯄꯨꯟꯕꯗꯣ ꯅꯨꯡꯉꯥꯏꯔꯝꯅꯤ ꯍꯥꯏꯕ
ꯍꯣꯏ ꯑꯗꯨꯝ ꯅꯨꯡꯉꯥꯏ ꯍꯌꯦꯡꯁꯦ ꯄꯨꯟꯖꯦꯅꯗꯤ ꯍꯥꯏꯕꯅꯦ ꯑꯗꯣ ꯀꯩꯒꯨꯝꯕ ꯄꯨꯜꯂꯣꯏꯗ ꯇꯥꯔꯒꯗꯤ ꯆꯠꯀꯥꯅꯤ ꯑꯩ ꯑꯗꯨ ꯅꯠꯇ꯭ꯔꯗꯤ ꯆꯠꯂꯥꯔꯣꯏ
ꯑꯥ
ꯑꯗꯨꯃꯥꯏꯅ ꯇꯧꯋꯤ
ꯑꯗꯨꯒ ꯎꯝ ꯍꯥꯏꯌꯣ
ꯅꯪꯗꯤ ꯍꯧꯖꯤꯛ ꯕꯖꯥꯔ ꯆꯠꯀꯅꯤꯅ ꯍꯥꯏꯔꯝꯃꯤꯗꯅ ꯑꯗꯣ ꯀꯅꯥ ꯀꯅꯥ ꯆꯠꯇꯣꯏꯅꯣ
ꯑꯩꯈꯣꯏ ꯃꯤ ꯌꯥꯝꯃꯦ ꯑꯩꯈꯣꯏꯒꯤ ꯑꯍꯟꯁꯤꯡ ꯈ꯭ꯔ ꯌꯥꯎꯔꯒ ꯆꯠꯀꯅꯤ ꯍꯧꯖꯤꯛꯇꯤ ꯈꯪꯗ꯭ꯔꯤꯌꯦ ꯉꯥꯏꯍꯥꯛ ꯂꯩꯔꯒ ꯊꯣꯛꯁꯤꯔꯥꯅ ꯇꯧꯕ ꯍꯧꯖꯤꯛꯇꯤ ꯁꯥꯕꯒꯤꯀꯣ
ꯑꯥ
ꯁꯣꯏꯅꯕ ꯈꯔ ꯂꯩꯔꯒ ꯈꯅꯤ ꯍꯥꯏꯕꯗꯤ ꯃꯄꯥꯟꯗ ꯑꯣꯏꯅꯁꯨ ꯑꯗꯨꯒ ꯆꯥꯛꯗꯣ ꯆꯥꯒꯗꯧꯕ ꯃꯥꯥꯜꯂꯦ ꯌꯨꯝꯗ ꯆꯥꯗꯕꯗꯤꯗ ꯑꯗꯨꯝ ꯃꯄꯥꯟꯗ ꯑꯣꯏꯅ ꯆꯥꯒꯗꯧꯕ ꯃꯥꯜꯂꯦ ꯉꯥꯁꯤꯁꯦ
ꯎꯝ
ꯑꯗꯨ ꯑꯗꯨꯝ ꯆꯥꯕꯁꯨ ꯌꯥꯝ ꯐꯩꯌꯦ ꯃꯔꯝ ꯑꯗꯨꯀꯣ
ꯑ
ꯅꯠꯇ꯭ꯔ
ꯃꯥꯅꯦ ꯑꯗꯣ ꯍꯧꯖꯤꯛꯇꯤ ꯌꯥꯝ ꯁꯥꯕꯅꯤꯅ ꯃꯌꯥꯝ ꯆꯥꯁꯤꯟꯒꯅꯤꯀꯣ ꯅꯠꯇ꯭ꯔꯗꯤ ꯑꯃꯨꯛꯅꯥ ꯅꯥꯒꯅꯤ
ꯍꯣꯏ ꯃꯥꯅꯦꯦ ꯑꯗꯨꯒꯤꯁꯨ ꯈꯟꯗꯅꯅꯦ ꯑꯗꯣꯅ ꯦꯝꯗꯣ ꯀꯔꯤ ꯀꯔꯤꯒꯦꯦꯝ ꯄꯥꯝꯒꯦ ꯅ
ꯎꯝ ꯒꯦꯝꯗꯗꯤ ꯑꯩ ꯐꯨꯠꯕꯣꯜ ꯄꯥꯝꯃꯦ ꯑꯗꯣ ꯑꯩꯈꯣꯏ ꯐꯨꯠꯕꯣꯜꯅꯗꯤ ꯑꯄꯥꯝ ꯄꯥꯝꯃꯦ ꯀ꯭ꯔꯤꯛꯀꯦꯠꯁꯨ ꯄꯥꯝꯃꯦ ꯑꯗꯨ ꯁꯥꯟꯅꯕꯗꯤꯝꯇ ꯍꯩꯇꯦꯀꯣ ꯁꯨꯝ ꯌꯦꯡꯕꯗꯣ ꯑꯗꯨ ꯐꯠꯇꯅ ꯑꯩꯅ ꯍꯩꯈꯤꯁꯦ ꯅꯪꯗꯤ ꯀꯩ ꯀꯩ ꯄꯥꯝꯒꯦ